ꯑꯁ ꯇꯥꯏꯀꯣ ꯍꯧꯖꯤꯛꯗꯤ ꯍꯣꯏ ꯇꯥꯥꯏꯌꯦ
ꯍꯣꯏ ꯐꯖꯅ ꯇꯥꯏ
ꯍꯣꯏ ꯑꯁꯤ ꯑꯝꯆꯤꯒꯤ ꯌꯨꯝꯗꯗꯤꯀꯣ ꯅꯦꯋꯥꯛꯗꯤ ꯐꯥꯏꯕ ꯑꯩꯅ ꯀꯣꯏꯒꯦꯅ ꯂꯥꯛꯄ ꯃꯀꯥꯗ ꯑꯩꯒꯤ ꯑꯦ ꯌꯨꯝ ꯃꯀꯥꯗ
ꯑꯣ ꯎꯝ ꯅꯦꯋꯥꯛꯁꯨ ꯖꯥꯠ ꯖꯥꯠꯅꯤ ꯀꯣ
ꯎꯝ ꯑꯩ ꯌꯨꯝꯗꯗꯤ ꯑꯗꯨꯝ ꯅꯦꯠꯋꯥꯛ ꯄꯥꯏꯕ
ꯎꯝ
ꯑꯩꯒꯤ ꯌꯨꯝꯗꯗꯤ ꯑꯌꯨꯛ ꯑꯩꯅ ꯍꯧꯒꯠꯄ ꯀꯥꯟꯗ ꯀꯣꯜ ꯇꯧꯕꯥ ꯌꯥꯗꯦ ꯃꯤ ꯑꯃꯕꯨ ꯑꯩꯁꯨ ꯀꯣꯜ ꯇꯩꯋꯦ ꯑꯗꯨ ꯌꯥꯗ꯭ꯔꯦ ꯄꯠꯇꯕꯅꯤꯅ
ꯑꯗꯨ ꯉꯁꯤ ꯅꯪ ꯀꯣꯜ ꯇꯧꯗ꯭ꯔꯤꯀꯣ
ꯇꯧꯗ꯭ꯔꯤ ꯑꯗꯨ ꯀꯩꯅꯣꯗꯤ ꯆꯠꯈ꯭ꯔꯦ
ꯑꯧ ꯑꯩ ꯍꯥꯏꯒꯦ
ꯅꯪꯀꯣ ꯑꯗꯨ ꯆꯠꯔꯁꯨ ꯍꯧꯖꯤꯛ ꯀꯥꯟꯗꯤ ꯀꯥꯟꯅꯗꯦ ꯑꯩ ꯍꯧꯖꯤꯛ ꯅꯪꯉꯣꯟꯗ ꯔꯤꯁꯤꯞ ꯇꯧꯋꯦꯗꯅ ꯑꯗꯨ ꯑꯩ ꯍꯥꯏ ꯋꯥꯆꯦꯞꯇꯣ ꯐꯖꯅ ꯍꯥꯏꯔꯒꯦ ꯃꯔꯝ ꯑꯩꯒꯤꯁꯨ ꯀꯣ ꯑꯗꯨꯝ ꯆꯠꯄꯅꯦ ꯌꯥꯔꯦ ꯑꯗꯨꯁꯨ ꯔꯤꯁꯤꯞ ꯇꯧꯕ ꯌꯥꯔꯗꯤꯀꯣ ꯆꯠꯄꯅꯤꯅ ꯔꯤꯁꯤꯞ ꯇꯧꯕ ꯌꯥꯒꯅꯤ ꯑꯗꯨ ꯁꯨꯛꯆꯠ ꯆꯠꯇ꯭ꯔꯗꯤ ꯔꯤꯁꯤꯞ ꯇꯧꯕꯗꯨ ꯑꯗꯨꯝ ꯌꯥꯔꯔꯣꯏꯕ
ꯑꯥ
ꯑꯗꯨꯒꯤ ꯀꯔꯤꯁꯨꯨ ꯀꯥꯏꯗꯦ ꯍꯧꯖꯤꯛꯀꯥꯥꯟꯗꯤ
ꯑꯥ ꯑ ꯑꯥ ꯐꯔꯦꯅꯦ ꯑꯗꯨꯗꯤ
ꯎꯝ ꯋꯥꯔꯨꯅꯨ ꯅꯪꯒꯤꯗꯣ ꯌꯥꯝ ꯂꯩꯒꯅꯤ ꯑꯩꯒꯤ ꯑꯃꯁꯨꯀꯣ ꯎꯝ ꯑꯩꯅ ꯑꯩꯒꯤ ꯀꯥꯖꯤꯟ ꯄꯥꯏꯕꯗꯣ ꯑꯗꯨꯁꯨ ꯑꯗꯨꯝ ꯆꯜꯂꯦꯕ ꯀꯔꯤ ꯑꯃꯇ ꯂꯥꯛꯇꯕꯤꯗ ꯆꯠ ꯆꯠ ꯆꯠ ꯆꯠꯔꯒ ꯑꯩ ꯔꯤꯁꯤꯞ ꯌꯥꯝ ꯑꯃꯨꯛꯀ ꯇꯧꯈ꯭ꯔꯕꯅꯦ ꯍꯧꯖꯤꯛꯇꯤ ꯑꯗꯨꯒ ꯑꯗꯨ ꯁꯨ ꯐꯨꯜ ꯑꯣꯏꯕꯀꯣ ꯍꯧꯖꯤꯛꯇꯤ ꯐꯨꯜ ꯑꯣꯏꯔꯈꯦ ꯑꯗꯨꯁꯨ
ꯎꯝ ꯍꯣꯏꯅꯦ ꯅꯪꯒꯤ ꯂꯣꯏꯅꯃꯛ ꯐꯨ ꯆꯥꯛ ꯆꯥꯕ ꯂꯣꯏꯈ꯭ꯔꯕ ꯃꯥꯜꯂꯦ ꯂꯣꯏꯅꯃꯛ
ꯎꯝ ꯎꯝ
ꯑꯣꯏꯔ ꯃꯥꯅꯦ ꯑꯗꯣ ꯉꯁꯤ ꯆꯥꯛ ꯆꯥꯔꯕ꯭ꯔꯣ
ꯎꯝ ꯆꯥꯛ ꯆꯥꯔꯦ
ꯀꯔꯤ ꯃꯊꯦꯜ ꯆꯥꯒꯦ ꯉꯁꯤ
ꯉꯁꯤ ꯑꯩꯈꯣꯏ ꯑꯥ ꯃꯇꯔꯒꯀꯣ ꯎꯁꯣꯏ ꯑꯃꯨꯛꯀ ꯆꯥꯏ ꯑꯩꯗꯤ
ꯑꯣ ꯍꯥꯎꯕꯅꯤ ꯍꯦ ꯎꯇꯤꯗꯤ ꯎꯝ
ꯎꯝ ꯎꯇꯤ ꯍꯥꯏ ꯎꯇꯤ ꯍꯥꯏꯒꯦꯔꯥ ꯍꯥꯏꯔꯣꯏꯔꯥ ꯈꯪꯗꯦ ꯉꯁꯤꯒꯤꯗꯤ ꯇꯃ ꯇꯔꯒ ꯑꯗꯨ ꯆꯥꯏ ꯀꯥꯡꯁꯣꯏꯁꯨ ꯃꯥꯟꯕꯀꯣ
ꯎꯝ ꯍꯣꯏ ꯁꯨꯃꯥꯏꯅ ꯆꯥꯔꯒ ꯅꯣꯡꯃ ꯆꯥꯕꯁꯦ ꯌꯥꯝꯅ ꯍꯥꯎꯕꯅꯤ
ꯎꯝ ꯌꯥꯝꯗꯤ ꯍꯥꯎꯋꯦ ꯑꯗꯨꯝ ꯐꯖꯅ ꯆꯥꯈ꯭ꯔꯦ ꯃꯣꯏꯗꯤ ꯁꯟꯁꯥ ꯃꯀꯣꯛꯇꯣ ꯑꯗꯨ ꯆꯥꯕ ꯑꯩꯅ ꯁꯤꯒꯨꯝꯕ ꯐꯖꯗꯕ ꯑꯩ ꯆꯥꯗꯦ
ꯀꯔꯤꯒ꯭ꯤꯔꯥ ꯑꯩꯗꯤ ꯂꯣꯏꯅꯃꯛ ꯆꯥꯏ
ꯑꯩꯗꯤ ꯁꯥ ꯐꯖꯗꯕꯗꯤ ꯆꯥꯗꯦ ꯑꯩꯗꯤ ꯑꯁꯤꯒꯨꯝꯕꯗꯤ ꯆꯥꯗꯕ
ꯍꯣꯏ ꯍꯣꯏ ꯑꯗꯨ ꯑꯗꯨꯒꯨꯝꯕꯁꯨ ꯂꯩꯕꯗꯤ ꯂꯩ ꯆꯗꯕꯁꯨ ꯂꯩꯌꯦ ꯑꯗꯨ
ꯑꯩꯒꯤꯗꯤ ꯁꯤꯒꯨꯝꯕꯗꯤ ꯆꯥꯟꯅꯗꯦ ꯍꯦꯛ ꯌꯦꯡꯔꯒ ꯇꯣꯛꯈ꯭ꯔꯕꯖꯥꯠꯅꯤ
ꯎꯝ ꯍꯣꯏꯅꯦ
ꯎꯝ ꯅꯪꯗꯤ ꯀꯔꯤ ꯌꯦꯟꯁꯥꯡ ꯆꯥꯕ꯭ꯔꯣ
ꯑꯩꯁꯨ ꯎꯁꯣꯏꯒ ꯑꯥꯂꯨ ꯑꯗꯨꯝ ꯉꯥ ꯑꯀꯥꯡꯕ ꯇꯥꯔꯒ ꯑꯗꯨꯝ ꯀꯥꯡꯁꯣꯏ ꯇꯨꯅꯥꯒ ꯆꯥꯏ
ꯍꯣꯏ ꯍꯣꯏ ꯍꯣꯏ ꯍꯦꯟꯅ ꯍꯥꯎꯕꯅꯤ ꯉꯥ ꯑꯀꯪꯕ ꯍꯥꯎꯕ꯭ꯔꯗꯤꯀꯣ ꯂꯣꯏꯅꯃꯛ ꯑꯗꯨꯝ ꯌꯥꯏꯗꯥ ꯍꯥꯎꯋꯦꯗ
ꯎꯝ ꯑꯩꯁꯨ ꯑꯥ ꯍꯧꯖꯤꯛꯀꯥꯟꯗꯤ ꯑꯗꯨꯝ ꯅꯨꯡꯇꯤ ꯆꯥꯕꯩ ꯒꯤꯗꯤ ꯑꯁꯥꯕꯒꯤ ꯑꯉꯛ ꯑꯈꯪꯕ ꯂꯧꯗ꯭ꯔꯗꯤ ꯌꯥꯗ꯭ꯔꯦ ꯌꯥꯗ꯭ꯔꯦꯗ ꯍꯧꯖꯤꯛꯀꯥꯟꯁꯦ ꯑꯩ ꯅꯍꯥꯟꯗꯤ ꯑꯁꯤꯒꯨꯝꯕ ꯈꯪꯗꯦꯕꯀꯣ ꯍꯥꯏꯕꯗꯤ ꯃꯃꯥꯡ ꯇꯪꯕꯅꯤꯅ ꯑꯗꯨꯝ ꯂꯧꯒꯦ ꯍꯥꯏꯔꯁꯨ ꯉꯝꯗꯕ ꯑꯗꯨ ꯊꯣꯅꯤꯡꯔꯁꯨ ꯉꯝꯗꯕ ꯑꯗꯣ ꯍꯧꯖꯤꯛꯀꯥꯟꯗꯤ ꯑꯩꯒꯤ ꯀꯔꯤ ꯍꯥꯏꯒꯦꯔꯥ ꯏꯃꯥ ꯏꯃꯥ ꯏꯃꯛ ꯀꯣꯏ ꯑꯩꯗꯤꯀꯣ ꯃꯉꯣꯟꯗꯁꯨ ꯑꯗꯨꯝ ꯃꯤꯠꯟ ꯀꯪꯅꯕ ꯃꯤ ꯑꯃ ꯊꯤꯡꯅꯩꯑꯕ ꯑꯗꯨ ꯊꯤꯡꯅꯕꯒꯤ ꯃꯥ ꯉꯥ ꯑꯀꯪꯕ ꯑꯗꯨꯝ ꯕꯤꯖꯤꯅꯦꯁ ꯇꯧꯔꯒ ꯂꯩꯌꯦꯕ ꯑꯗꯨꯒꯤ ꯕꯛꯀꯤꯒꯤꯗꯃꯛꯁꯨ ꯑꯗꯨꯝ ꯄꯤꯕꯀꯣ ꯄꯤꯌꯣ ꯑꯗꯨ ꯂꯩꯕꯛ ꯀꯠꯂ ꯑꯗꯨꯝ ꯈꯔ ꯈꯔ ꯄꯤꯕꯁꯨ ꯌꯥꯏ ꯃꯥꯅ ꯍꯥꯏꯕꯒꯤ ꯑꯗꯨꯝ ꯄꯩꯁꯥ ꯂꯩꯇꯔꯤꯉꯩꯗꯁꯨ ꯑꯗꯨꯝ ꯍꯥꯐ ꯂꯧꯒꯦꯔꯥ ꯀꯦꯖꯤ ꯑꯃ ꯂꯧꯒꯦꯔ ꯁꯨꯃꯥꯏꯅ ꯂꯧꯔꯒ ꯑꯗꯨꯝ ꯑꯥ ꯍꯤꯟꯆꯥꯎ ꯇꯨꯡꯕ ꯀꯥꯟꯗ ꯑꯃ ꯄꯤꯁ ꯑꯃ ꯍꯥꯞꯀꯅꯤ ꯉꯥꯔꯤ ꯄꯤꯁ ꯑꯃ ꯍꯥꯞꯀꯅꯤ ꯁꯨꯃꯥꯏꯅ ꯇꯨꯡꯔꯒ ꯆꯥꯕꯤꯁꯦ ꯍꯦꯟꯅ ꯍꯥꯎꯋꯦ ꯑꯗꯨ ꯉꯥꯔꯤꯁꯨ ꯌꯥꯝ ꯁꯦꯐ ꯑꯣꯏꯌꯦ ꯍꯆꯥꯡꯁꯨ ꯄꯥꯏ ꯎꯝ ꯁꯨꯃꯥꯏꯅ ꯆꯥꯕꯅ ꯍꯥꯎꯋꯦ ꯎꯝ
ꯑꯩꯁꯨ ꯇ꯭ꯔꯥꯏ ꯇꯧꯋꯦ ꯅꯪꯒꯤ
ꯇ꯭ꯔꯥꯏ ꯇꯧꯍꯣ ꯑꯗꯨ ꯁꯦꯐꯇꯤ ꯑꯣꯏꯌꯦꯕ ꯃꯤ ꯒꯤ ꯍꯛꯆꯥꯡꯒꯤꯗꯃꯛꯁꯨꯀꯣ ꯎꯝ
ꯑꯗꯨ ꯅꯪꯅ ꯉꯥ ꯂꯧꯕꯗꯣ ꯑꯥ ꯅꯥꯒꯥꯂꯦꯟꯒꯤ ꯉꯥꯔꯥ
ꯑꯈꯣꯏ ꯍꯣꯏ ꯁꯤꯅ ꯍꯦꯟꯅ ꯍꯥꯎꯋꯦꯗ ꯎꯝ ꯍꯧꯕꯁꯨ ꯍꯥꯎꯋꯦ ꯍꯧꯋꯦ ꯑꯗꯨ ꯊꯪꯕꯁꯨ ꯇꯥꯡꯉꯦꯀꯝ ꯃꯃꯟꯗ
ꯎꯝ
ꯇꯥꯡꯕ ꯁꯨꯠ ꯇꯥꯡꯉꯦ
ꯍꯣꯏ
ꯑꯗꯨꯝ ꯌꯨꯝꯗ ꯂꯩꯗꯣꯏꯅꯤꯀꯣ ꯉꯁꯤ ꯍꯣꯏ ꯈꯤꯇꯪ ꯇꯥꯏ
ꯑꯣ ꯈꯤꯇꯪ ꯍꯤꯍꯤ ꯃꯣꯜꯂꯤ ꯚꯣꯂꯤꯌꯨꯝ ꯂꯧꯊꯣꯛꯀꯦ ꯑꯩꯅ ꯑꯩꯈꯣꯏ ꯃꯤꯇꯩꯒꯤ ꯏꯁꯩ ꯌꯦꯡꯕ
ꯑꯣ ꯑꯗꯨꯒꯤ
ꯎꯝ
ꯎꯝ
ꯃꯣꯏ ꯏꯁꯩꯁꯨ ꯌꯥꯝ ꯌꯥꯝ ꯐꯖꯕ ꯂꯩꯕꯀꯣ
ꯎꯝ
ꯍꯧꯖꯤꯛ ꯍꯧꯖꯤꯛꯇ ꯂꯥꯛꯄ ꯈꯣꯏꯗꯣ ꯌꯥꯝ ꯐꯖꯩ
ꯎꯝ ꯑꯁ ꯉꯔꯥꯡꯗꯣ ꯂꯣꯏꯔꯦꯍꯦ ꯏꯁꯩꯒꯤ ꯏꯌ꯭ꯔꯔꯤꯡ ꯍꯥꯞꯅꯤꯡꯉꯥꯏ ꯆꯕꯗꯣ ꯀꯞ ꯀꯞ ꯀꯞꯂ ꯀꯞꯄꯥ
ꯎꯝ
ꯑꯗꯨ
ꯍꯠ
ꯃꯣꯠ ꯑꯩꯁꯨ ꯃꯅꯨꯡꯗ ꯎꯝ ꯍꯥꯞꯈ꯭ꯔꯦ ꯑ ꯍꯥꯞꯈ꯭ꯔꯦꯃ ꯃꯪꯉꯣꯟꯗ ꯑꯗꯨ ꯈꯔ ꯅꯨꯡꯉꯥꯏ ꯇꯕ ꯃꯥꯜꯂꯦꯕ ꯈꯔ ꯅꯥꯔꯤꯞ ꯕ ꯃꯥꯜꯂꯦꯕ ꯃꯥꯁꯦ ꯑꯗꯨꯒꯤ ꯉꯁꯤ ꯑꯗꯨꯝ ꯀꯞꯄꯤ ꯀꯞꯀꯦ ꯇꯧꯕꯀꯣ ꯑꯗꯨ ꯒꯤ ꯑꯩꯅ ꯑꯗꯨꯝ ꯐꯣꯟꯗ ꯋꯥꯔꯤ ꯁꯟꯅꯤꯡꯗ꯭ꯔꯁꯨ ꯎꯄꯥ ꯂꯩꯇꯦꯕ ꯍꯧꯖꯤꯛꯇꯤ ꯇꯨꯝꯈ꯭ꯔꯦ
ꯑꯣ ꯑꯣ ꯍꯥꯏꯅꯦ
ꯑꯗꯨꯗꯒꯤ ꯎꯝ ꯑꯗꯨꯒꯤ ꯑꯩ ꯂꯣꯏꯁꯤꯟꯒꯦ ꯇꯧꯕ ꯑꯩꯒꯤꯗꯕꯛ
ꯑ ꯎꯝ
ꯑꯗꯣ ꯍꯧꯖꯤꯛꯀꯥꯟ ꯃꯤ ꯃꯤꯁꯨ ꯌꯥꯝꯗ꯭ꯔꯦꯀꯣ
ꯌꯥꯝꯗ꯭ꯔꯦꯅ ꯑꯩ ꯈꯥꯟꯕꯅꯦ ꯑꯗꯨꯒ ꯃꯤ ꯃꯤꯡ ꯌꯥꯝ ꯂꯩꯔꯤꯌꯦ
ꯍꯣꯏ ꯑꯗꯨ ꯎ ꯇꯧꯔꯣ ꯑꯗꯨꯝ ꯍꯣꯏꯅꯦ ꯎꯝ
ꯀꯣꯜ ꯇꯧꯒꯦ ꯍꯥꯏꯕꯗꯣ ꯑꯍꯨꯝ ꯃꯤ ꯑꯍꯨꯝ ꯂꯩꯌꯦ ꯑꯩꯒꯤ ꯐ꯭ꯔꯦꯟ ꯑꯃ ꯑꯗꯨꯒ ꯅꯨꯄꯥ ꯑꯃ ꯑꯗꯨꯒ ꯅꯨꯄꯥ ꯑꯃ ꯑꯁ ꯑꯗꯨꯒ ꯅꯨꯄꯤ ꯑꯃ ꯂꯩꯔꯦ ꯃꯥ ꯂꯥꯎꯖꯈ꯭ꯔꯕ ꯍꯧꯖꯤꯛ ꯁꯣꯏꯗꯥꯅ ꯑꯩꯒꯤ ꯁꯦꯞ ꯇꯧꯕꯤꯌꯨ ꯀꯣ ꯉꯔꯥꯡꯁꯨ ꯑꯩꯈꯣꯏ ꯃꯔꯤ ꯇꯧꯕꯅꯤ ꯁꯣꯏꯗꯅ ꯑꯩꯒꯤꯁꯨ ꯁꯦꯞ ꯇꯧꯕꯤꯌꯨꯀꯣ ꯑꯗꯨꯝ ꯍꯥꯏꯔꯒ ꯆꯠꯈ꯭ꯔꯦ ꯃꯥꯁꯦ ꯅꯨꯡꯁꯤꯁꯨ ꯅꯨꯡꯁꯤꯌꯦ ꯑꯗꯨ ꯑꯣꯏꯔꯁꯨ ꯑꯦ ꯀꯥꯎꯃꯟ ꯊꯤꯕꯤꯒꯦ ꯑꯩꯒꯤ ꯏꯅꯥꯎꯅꯨꯄꯥꯒꯤ ꯅꯪ ꯅꯪꯒꯤ ꯑꯁꯤ ꯀꯥꯎꯅꯧꯔꯣ ꯑꯩꯒꯤ ꯏꯃꯥꯟꯅꯕꯤꯒ ꯑꯩ ꯑꯃ ꯊꯤꯕꯤꯒꯦ ꯃꯥꯒꯤ ꯅꯦꯠꯋꯔꯥꯛꯇꯤ ꯐꯠꯇꯕꯒꯤ ꯑꯗꯨꯝ ꯖꯦꯔꯣꯗ ꯆꯠꯈ꯭ꯔꯕꯒꯤꯀꯣ ꯔꯤꯁꯤꯞ ꯇꯣ ꯌꯥꯝ ꯂꯩ ꯃꯥꯜꯂꯦꯕ
ꯎꯝ ꯑꯩꯒꯤꯁꯨ ꯌꯥꯝ ꯂꯩꯌꯦ ꯔꯤꯁꯤꯞꯇꯤ
ꯑꯥ
ꯑꯩꯒꯤ ꯀꯩꯅꯣ ꯑꯩ ꯏꯁꯥꯒꯤ ꯀꯩꯅꯣꯗꯥꯁꯨ ꯌꯥꯝ ꯂꯩꯇꯦꯕꯥ ꯑꯩꯒꯤꯁꯦ
ꯑꯣ ꯎꯝ ꯅꯣꯏꯒꯤꯗꯤ ꯅꯦꯠꯋꯥꯛ ꯐꯠ ꯐꯠꯇꯕꯅꯤꯅꯀꯣ ꯑꯗꯨꯝ ꯂꯩꯕ ꯃꯥꯜꯂꯦ
ꯎꯝ ꯌꯥ ꯑꯗꯨꯅꯦꯕ
ꯎꯝ ꯑꯩꯗꯤ ꯍꯦꯛ ꯍꯧꯒꯠꯄꯗꯥ ꯀꯣꯜ ꯃꯉꯥꯒꯨꯝꯕꯗꯤ ꯑꯗꯨꯝ ꯄꯥꯏꯕ ꯌꯥꯕꯅꯤꯅ ꯑꯩꯒꯤꯗꯤ ꯊꯨ ꯊꯨꯅ ꯆꯠꯂꯦ
ꯍꯣꯏꯅꯦ ꯅꯪꯗꯤ ꯇꯨ ꯇꯨꯅ ꯂꯣꯢꯁꯤꯟꯂꯦ ꯑꯩꯗꯤ ꯂꯣꯏꯁꯤꯟꯕ ꯉꯝꯗꯦ
ꯉꯔꯥꯡ ꯉꯥꯛꯇꯥ ꯑꯃꯥ ꯂꯣꯏꯁꯤꯟꯈ꯭ꯔꯕꯅꯦꯕ ꯑꯩꯗꯤ
ꯑꯦ ꯂꯣꯏꯔꯦꯍꯦ ꯅꯪꯗꯤ ꯋꯥꯗ꯭ꯔꯣ ꯋꯥ ꯑꯗꯨꯝ ꯉꯥꯡꯕꯁꯨ ꯑꯩꯗꯤ ꯋꯥ ꯋꯥꯑꯦ
ꯋꯥꯔꯁꯨ ꯀꯔꯤ ꯇꯧꯒꯅꯤ ꯇꯟꯅꯤꯅꯥ ꯑꯩꯁꯨ ꯃꯔꯛ ꯃꯔꯛꯇꯥꯗꯤ ꯉꯥꯡꯅꯤꯡꯗꯕꯅꯦ ꯑꯗꯨ ꯑꯣꯏꯁꯨ ꯑꯗꯨꯝ ꯉꯥꯡꯔꯥꯒꯥ ꯍꯥꯏꯕ ꯇꯥꯔꯦ
ꯎꯝ ꯍꯣꯏ ꯍꯥꯏꯕꯗꯤ ꯃꯇꯝꯁꯨ ꯑꯗꯨꯝ ꯆꯠꯂꯦꯗꯅ
ꯎꯝ ꯑꯩꯅ ꯉꯔꯥꯡ ꯑꯥ ꯑꯩꯅ ꯎꯝ ꯅꯍꯥꯟ ꯑꯩꯅ ꯏꯃꯥꯟꯅꯕꯤ ꯑꯩꯉꯣꯟꯗ ꯄꯤꯕꯗꯣ ꯑꯗꯨ ꯏꯄꯥ ꯏꯄꯥꯒꯤꯁꯨ ꯊꯥꯕꯅꯤ ꯏꯄꯥꯒꯤ ꯊꯥꯕꯅꯦꯅ ꯑꯩꯅꯥ ꯑꯅꯤ
ꯂꯣꯏꯔꯦꯍꯦ ꯅꯪꯁꯨ ꯎꯝ ꯍꯩ ꯃꯥꯟꯅꯦꯍꯦ ꯅꯪꯗꯤ
ꯎꯝ ꯑꯩ ꯑꯩꯀꯣ ꯑꯗꯨꯝ ꯂꯨꯍꯣꯡꯕ ꯍꯦꯛ ꯂꯣꯏꯔꯒ ꯀꯥꯒꯤꯗꯣ ꯀꯔꯤꯁꯨ ꯄꯤꯗꯕꯒꯤ ꯑꯩꯗꯣ ꯅꯨꯡꯉꯥꯏꯇꯕ ꯑꯗꯨꯒꯤ ꯄꯤꯗꯤ ꯄꯤꯗ꯭ꯔꯤꯌꯦ ꯂꯩꯔꯤꯌꯦ ꯏꯄꯥꯗꯣ ꯈꯨꯟ ꯈ꯭ꯔꯕ ꯑꯗꯨ ꯃꯥꯒꯤ ꯅꯦꯠꯋꯥꯔꯛ ꯂꯩꯇꯕꯒꯤ ꯍꯜꯂꯛ ꯄꯥ ꯀꯥꯟꯗꯥ ꯏꯄꯥꯒꯤꯅꯦꯅ ꯏꯆꯦꯒꯤ ꯑꯦꯀꯥꯎꯟꯗ ꯀꯣ ꯑꯩꯅ ꯍꯥꯞꯄ ꯑꯗꯨ ꯂꯥꯛꯄ ꯀꯥꯟꯗ ꯃꯥ ꯏꯆꯦꯅ ꯄꯤꯈꯤꯒꯅꯤ ꯑꯩꯈꯣꯏꯀꯣ ꯂꯨꯍꯣꯡꯈ꯭ꯔꯗꯤ ꯀꯔꯤꯅꯣ ꯂꯨꯄꯥ ꯑꯃꯁꯨ ꯑꯅꯤꯁꯨ ꯂꯩꯔꯗꯤ ꯑꯩꯈꯣꯏꯒꯤ ꯏꯃꯨꯡꯗ ꯑꯗꯨꯝ ꯁꯤꯖꯤꯟꯅꯩꯗꯅ ꯑꯩꯈꯣꯏꯅ ꯇꯥꯟꯕ ꯂꯩꯇ꯭ꯔꯗꯤ ꯄꯤꯅꯤꯡꯉꯥꯏꯁꯨ ꯏꯀꯥꯏꯕ ꯂꯩꯔꯥꯁꯨꯀꯣ ꯑꯗꯨ ꯇꯧꯕꯒꯤ ꯑꯩꯅ ꯍꯧꯖꯤꯛꯀꯥꯟ ꯑꯩ ꯏꯊꯥꯟꯇꯥ ꯂꯩꯕꯒꯤ ꯀꯔꯤꯅꯣ ꯄꯤꯕ ꯌꯥꯕꯒꯤ ꯑꯩꯅ ꯄꯤꯁꯦ ꯇꯧꯕꯅꯤꯗ ꯑꯩꯁꯨ ꯁꯨꯛꯄꯤ ꯄꯤꯗꯦ
ꯎꯝ
ꯏꯄꯥꯁꯦ ꯊꯕꯛꯁꯨ ꯇꯧꯗꯦ ꯌꯥꯝ ꯅꯨꯡꯁꯤꯕꯅꯤ
ꯍꯣꯏꯅꯦ
ꯎꯝ
ꯃꯤ ꯌꯦꯡꯅꯤꯡꯉꯥꯏ ꯂꯩꯔꯤꯕꯔꯣ ꯏꯄꯥꯗ
ꯃꯤꯂꯩꯌꯦ ꯌꯦꯡꯅꯤꯡꯉꯥꯏ ꯂꯩꯇꯕꯒꯤ ꯑꯩꯈꯣꯏꯒꯤ ꯌꯨꯝꯗꯣ꯫
ꯎꯝ꯫
ꯑ ꯏꯅꯥꯎ ꯅꯨꯄꯥ ꯍꯧꯖꯤꯛ ꯑꯩꯅ ꯄꯥꯏꯔꯤꯗꯣ ꯑꯗꯨ ꯅꯨꯄꯥꯗꯣ ꯃꯥꯒꯤ ꯃꯤꯡ ꯊꯣꯛꯈ꯭ꯔꯝꯅꯤꯅꯦꯀꯣ ꯑꯗꯨ ꯅꯨꯄꯥꯗꯣ꯫ ꯑꯩꯒꯤ ꯈ꯭ꯋꯥꯏꯗꯒꯤ ꯑꯉꯥꯡ ꯑꯉꯥꯡꯗꯣ ꯃꯥ ꯂꯩꯌꯦ ꯃꯥꯒ ꯂꯩꯕ ꯑꯗꯨꯃꯥꯖꯨ ꯂꯨꯍꯣꯡꯗꯔꯤꯌꯦꯅ꯫ ꯑꯗꯨꯒꯤ ꯌꯦꯡꯁꯤꯟꯅꯤꯉꯥꯏ ꯃꯤ ꯂꯩꯇꯦ ꯏꯄꯥꯗꯤ ꯑꯗꯨꯝ ꯒꯥꯔꯗꯦꯅꯤꯡꯒꯨꯝꯕ ꯇꯧ ꯇꯧꯔ ꯑꯗꯨꯝ ꯂꯩꯕꯗꯣ ꯅꯨꯡꯁꯤꯕꯅꯤꯗ꯫
ꯍꯣꯏꯅꯦ ꯅꯨꯄꯤ ꯂꯩꯇ꯭ꯔꯗꯤ ꯌꯨꯝꯗꯀꯣ ꯋꯥꯕꯅꯦ꯫
ꯑꯗꯣ ꯎꯝ ꯃꯦꯂꯣꯟ ꯗ ꯂꯥꯛꯑꯣ ꯃꯦꯂꯣꯟꯗ ꯂꯩꯁꯦ ꯍꯥꯏꯔꯁꯨ ꯃꯥꯁꯦ ꯂꯥꯛꯅꯤꯡꯗꯕ ꯃꯥꯜꯂꯦꯕ꯫
ꯎꯝ ꯍꯣꯏ ꯑꯗꯨꯃꯥꯏꯅ ꯎꯝ꯫
ꯑꯍꯟ ꯑꯣꯏꯒꯔꯕꯅꯤꯅꯀꯣ꯫ ꯍꯩ ꯈꯪꯗ꯭ꯔꯦ ꯑꯍꯟ ꯌꯥꯝ ꯑꯣꯏꯈꯔꯦ꯫
ꯎꯝ꯫
ꯅꯪꯒꯤ ꯏꯄꯥꯗꯤ ꯆꯍꯤ ꯀꯌꯥꯒꯨꯝꯕ ꯁꯨꯔꯕ꯫
ꯑꯩ ꯏꯄꯥꯗꯤ ꯂꯩꯇ꯭ꯔꯦ ꯁꯤꯕ ꯀꯨꯏꯔꯦ꯫ ꯎꯝ ꯃꯥ ꯇꯨ ꯊꯥꯎꯖꯟ ꯑꯩꯇꯤꯟꯗ꯫
ꯑꯣ ꯑꯣ꯫
ꯇꯨ ꯊꯥꯎꯖꯟ ꯑꯩꯇꯤꯟꯗ ꯁꯤꯈꯔꯝꯅꯦ ꯃꯇꯝ ꯌꯥꯝ ꯆꯞꯄꯦ ꯍꯥꯏꯕ ꯇꯥꯗꯦ꯫
ꯇꯦꯟ ꯇꯣꯏꯟꯇꯤ ꯇꯣꯏꯟꯇꯤꯋꯥꯟ ꯇꯣꯏꯟꯇꯤꯇꯨ ꯇꯣꯏꯟꯇꯤꯊꯔꯤ ꯇꯣꯏꯟꯇꯤꯐꯣꯔ ꯇꯣꯏꯟꯇꯤꯐꯥꯏꯕ ꯇꯣꯏꯟꯇꯤꯁꯤꯛꯁ꯫ ꯆꯍꯤ ꯁꯚꯦꯟꯒꯨꯝꯕ ꯆꯠꯈ꯭ꯔꯦ꯫
ꯎꯝ ꯍꯣꯏ ꯑꯦ ꯑꯁꯤ ꯃꯇꯝ ꯑꯁꯤ ꯆꯍꯤꯗ ꯀꯣ ꯏꯃꯥ ꯏꯄꯥ ꯁꯤꯕ ꯆꯍꯤꯗ ꯑꯩ ꯃꯌꯨꯖꯤꯛ ꯀ꯭ꯂꯥꯁ ꯆꯠꯄꯅꯦꯕ
ꯑꯣ꯫
ꯑꯦ ꯒ꯭ꯔꯦꯠ